ꯍꯜꯂꯣ
ꯌꯥꯔꯦꯀꯣ
ꯇꯥꯗꯔꯣ
ꯇꯥꯗꯕ꯭ꯔꯣ
ꯇꯥꯏ ꯇꯥꯏ
ꯑꯩꯒꯤ ꯏꯁꯄꯤꯀꯔꯗꯣ ꯈꯔ ꯅꯨꯡꯉꯥꯏꯇꯕ ꯑꯗꯨꯒꯤꯅꯤ
ꯑꯣ ꯌꯥꯝ ꯌꯥꯝ ꯅꯨꯡꯉꯥꯏꯗ ꯑꯇꯣꯞꯄꯗꯗꯤ ꯑꯗꯨꯝ ꯍꯥꯏꯔꯛꯄ꯭ꯔꯣ
ꯃꯗ ꯃꯣꯅꯥꯜꯗꯤ ꯉꯅꯨꯡꯉꯥꯏ
ꯎꯝ ꯑꯩꯃꯣꯟꯗꯤ ꯀꯝꯇ ꯇꯧꯗꯅ ꯄꯤꯖꯥꯡ ꯆꯥꯔꯒ
ꯑꯩꯗꯤ ꯑꯗꯨꯝ ꯍꯋꯥꯏꯅꯦ ꯆꯤꯛꯀꯟꯁꯨ ꯆꯥꯔꯦ ꯆꯁꯥꯏꯗ
ꯑꯗꯨꯅ ꯍꯥꯎꯕꯅꯤꯅ ꯑꯩꯈꯣꯏꯔꯣ ꯑꯩꯈꯣꯏꯗꯤ ꯌꯦꯟꯗꯦꯝ ꯑꯃ ꯆꯥꯏ
ꯌꯦꯟꯗꯦꯝꯁꯨ ꯍꯥꯎꯅꯤ ꯑꯩꯈꯣꯏꯗꯤ ꯌꯦꯟꯗꯦꯝꯁꯨ ꯆꯥꯕ ꯐꯪꯗ꯭ꯔꯦꯕ
ꯑꯥꯎꯗꯅꯤꯅ
ꯍꯥꯎ ꯍꯏ ꯌꯦꯟꯗꯦꯝ ꯏꯔꯣꯟꯕꯗꯀꯣ ꯍꯥꯎꯣꯏ ꯑꯩ
ꯅꯪ ꯈꯣꯟꯁꯤ ꯌꯥꯝ ꯁꯣꯜꯂꯤꯦꯅꯦ
ꯑꯗꯨꯅꯦ ꯑꯩ ꯍꯥꯏꯗꯣ ꯑꯩ ꯑꯩ ꯑꯩꯒꯤ ꯀꯣꯟꯅꯅꯦꯕ ꯕꯦꯔꯥ ꯌꯥꯝꯅꯩꯌꯦꯕ ꯇꯁꯦ
ꯀꯩꯅꯣꯗꯤ ꯉꯥꯡꯂꯝꯒꯨꯅꯦꯕ
ꯌꯥꯝ ꯀꯟꯅ ꯉꯥꯡꯉꯦ ꯂꯥꯎꯔꯒ ꯂꯩꯔꯕꯅꯦ ꯍꯧꯖꯤꯛ
ꯑ ꯌ ꯑꯃ ꯌꯥꯎ ꯅ ꯐꯥꯎ ꯏꯗ ꯂꯑꯣ
ꯇꯥꯗꯕ ꯃꯥꯜꯂꯦ
ꯇꯥꯔꯦ ꯇꯥꯔꯦ ꯇꯥꯥꯏꯗ
ꯑꯩꯕꯨ ꯐꯣꯟ ꯇꯧꯔ ꯃꯈꯥꯏꯗꯤ ꯅꯥꯀꯣꯡꯗ ꯐꯖꯅ ꯅꯥ ꯆꯠꯇ꯭ꯔꯗꯤ ꯇꯥꯔꯣꯏꯕ
ꯑꯗꯨ ꯑꯗꯨꯁꯨꯅꯤ ꯃꯤ ꯑꯇꯩꯒꯤꯗꯤ ꯑꯗꯨꯝ ꯇꯧꯗꯦꯕ ꯈꯔ ꯂꯥꯞꯅ ꯊꯝꯈ꯭ꯔꯁꯨ ꯑꯗꯨꯝ ꯇꯥꯏꯕ
ꯍꯣꯏ
ꯅꯪꯒꯤꯤꯗꯤ ꯄꯨꯥ ꯁꯤꯔꯤꯌꯁꯅꯤ ꯑꯣ
ꯑꯗꯨ ꯀꯩꯗꯧ ꯂꯩꯕ꯭ꯔꯣ
ꯑꯁ ꯑꯗꯨꯝ ꯍꯤꯞꯄꯒ ꯂꯩꯕꯅꯤꯅ ꯀꯩꯁꯨ ꯇꯧꯗ
ꯑꯁ ꯅꯨꯄꯥꯁꯤꯡꯕꯨ ꯇꯥꯕ ꯃꯈꯩꯁꯦ ꯍꯤꯞꯄꯦ ꯇꯧꯔꯒ ꯕꯣꯣꯔ ꯌꯦꯡꯉꯦ ꯍꯥꯏꯕ ꯍꯤꯞꯄꯦ ꯇꯨꯝꯃꯅꯤ ꯕꯣ ꯌꯦꯡꯕ ꯈ ꯋꯥꯔꯦ ꯍꯥꯏꯕ ꯉꯥꯛꯇꯅꯤ
ꯅꯣꯏꯗꯤ
ꯑꯩꯈꯣꯏꯗꯤ ꯆꯥꯛ ꯍꯦꯛ ꯆꯥꯊꯣꯛꯔꯒ ꯑꯉꯥꯡ ꯇꯨꯝꯍꯜꯂꯒ ꯑꯗꯨꯝ ꯑꯗꯨꯝ ꯍꯦꯞꯄꯦꯗ ꯑꯩꯈꯣꯏꯁꯨꯦ
ꯎꯝ ꯑꯗꯨꯅꯤꯗ ꯑꯩꯈꯣꯏꯒꯤ ꯊꯕꯛ ꯍꯥꯏꯕꯁꯤ
ꯇꯥꯏꯃꯤ ꯌꯥꯝꯥꯏ
ꯑꯥ ꯑꯥꯎ ꯑꯥ
ꯃꯔꯛ ꯃꯔꯥꯛꯛꯇꯛꯄꯁꯨ ꯅꯨꯄꯥ ꯑꯣꯏꯅꯤꯡꯉ ꯑꯩꯗ
ꯑꯣꯏ ꯑꯗꯨꯅꯥ ꯀꯩꯁꯨ ꯀꯥꯏꯗ
ꯑꯗꯨꯁ ꯑꯣꯏ ꯑꯣꯏꯅ
ꯄꯏꯁꯨ ꯌꯥꯕ ꯅ
ꯅꯨꯄꯤꯒꯤ ꯄꯨꯟꯁꯤꯗꯒꯤꯗꯤ ꯅꯨꯄꯥꯅ ꯅꯨꯄꯥꯒꯤ ꯄꯨꯟꯁꯤꯗ ꯄꯏ
ꯎꯝ ꯑꯅꯤꯃꯛ ꯆꯞ ꯃꯥꯟꯅꯕꯅꯤ
ꯅꯪ ꯈꯥꯏ ꯗꯨ ꯈꯔ ꯂ ꯑꯂꯦ
ꯎꯝ ꯑꯗꯣ ꯂꯥꯏꯔꯤꯛ ꯇꯝꯃꯤꯕ꯭ꯔꯥ ꯀꯃꯥꯏꯅ ꯇꯧꯒꯦ
ꯑꯩꯔꯣ ꯑꯗꯨꯝ ꯇꯝꯃꯦꯗ
ꯀꯣꯂꯦꯖ ꯀꯥꯔꯤꯒꯣ
ꯍꯁꯇꯤ ꯀꯗꯗ ꯀꯥꯕ ꯍꯧꯗ꯭ꯔꯤꯗ ꯌꯥꯝꯌꯥꯝꯕ ꯑꯉꯥꯡ ꯑꯣꯏꯔꯤꯌꯦꯦ ꯃꯆꯥꯥꯛ ꯨꯨꯝꯅꯤ
ꯑꯗꯒꯤ ꯄꯥꯈꯪ ꯃꯆꯥ ꯑꯣꯏꯔꯝꯃꯤ
ꯎꯝ ꯑ
ꯑꯗꯨꯗꯤ ꯅꯣꯏꯗꯤ ꯑꯩꯈꯣꯏ ꯑꯩꯈꯣꯏ ꯏꯃꯥ ꯀꯧꯕ ꯌꯥꯔꯅꯤ
ꯎꯝ ꯑꯦꯁꯅ ꯈꯣꯟꯖꯦꯁꯤ ꯌꯥꯝ ꯇꯞꯄꯦꯗ ꯍꯧꯖꯤꯛ
ꯑꯗꯨ ꯑꯩꯅ ꯅꯣꯏꯒꯤ ꯅꯣꯏꯒꯤ ꯈꯣꯟꯖꯦꯜ ꯇꯥꯒꯦ ꯍꯥꯏꯔꯗꯤ ꯑꯃꯨꯛꯀ ꯃꯊꯛꯀꯤ ꯏꯁꯄꯤꯀꯔꯗꯨꯗ ꯑꯃꯨꯛ ꯅꯥꯗꯅ ꯄ ꯋꯥ ꯉꯥꯡꯒꯦ ꯍꯥꯏꯔꯤꯅꯤ ꯃꯈꯥꯒꯤ ꯏꯁꯄꯤꯀꯔ ꯃꯣꯂꯧ ꯊꯕ
ꯑꯁ ꯑꯗꯨꯗꯤ ꯌꯥꯝ ꯋꯥꯏꯅꯦ ꯅꯣꯏꯗꯤ ꯑꯦ
ꯑꯗꯨꯅꯦ ꯑꯗꯨꯒꯤ ꯈꯨꯠꯁꯨ ꯂꯣꯏꯅ ꯀꯩꯅꯣ ꯇꯧꯒꯅꯤ
ꯑꯩꯈꯣꯏꯁꯦ ꯑꯗꯨꯝ ꯇꯧꯅꯤ ꯐꯣꯟ ꯆꯥꯟꯅꯗꯕꯩ ꯑꯣꯏ ꯑꯣꯏꯕꯅꯤ ꯐꯣꯟ ꯐꯣꯟꯗ ꯆꯠꯂꯦꯕ
ꯑꯩꯅ ꯐꯣꯟ ꯇꯧꯔ ꯃꯈꯩꯁꯦ ꯁꯨꯃꯥꯏꯅ ꯂꯣꯏ ꯍꯥꯏꯅꯕ
ꯑꯗꯨꯗꯤ ꯅꯪꯒꯤ ꯐꯣꯟ ꯈꯔ ꯂꯤꯔꯝꯒꯅꯤ
ꯑꯩ ꯑꯩꯒꯤ ꯄꯅꯤ
ꯈꯪꯗꯦ ꯐꯣꯟ ꯐꯣꯟꯗꯨꯁꯨ ꯂꯩꯕꯅꯤꯗ ꯂꯤꯕ꯭ꯔꯥ ꯑꯅꯧꯕ꯭ꯔꯥ ꯀꯩꯁꯨ ꯀꯥꯏꯗꯕꯅꯤ
ꯈꯪ
ꯎꯝ ꯅꯨꯡꯁꯤꯠ ꯂꯥꯛꯏꯍꯦ ꯍꯧꯖꯤꯛꯇꯤ
ꯎ ꯊꯣ
ꯉꯗꯤ ꯀꯩꯗꯧꯔꯤꯅꯤ ꯑꯗꯨꯝ ꯂꯩꯒꯗ꯭ꯔꯣ
ꯕ
ꯁꯨ ꯁꯨꯗꯤꯁꯨꯨ ꯑꯣꯏꯕ ꯑꯗꯨꯣ ꯅꯣꯡ ꯆꯨꯗꯕꯅꯤꯅ ꯁꯨꯕ ꯌꯥꯗ꯭ꯔꯦ ꯁꯨꯅꯤꯡꯉꯥꯏꯁꯨ
ꯑꯗꯨꯁꯨ ꯅꯣꯡ ꯀꯌꯥ ꯇꯥꯗꯕ꯭ꯔꯥ
ꯑꯥꯎ ꯅꯣꯡ ꯑꯃꯇ ꯇꯥꯗꯦ ꯍꯧꯖꯤꯛ ꯉꯁꯥꯏ ꯉꯁꯥꯏꯗꯤ ꯇꯥ ꯎꯝ ꯉꯁꯥꯏ ꯌꯣꯛꯛꯇ ꯇꯥꯒꯦ ꯇꯧꯕꯅꯤꯅꯦꯕ ꯑꯗꯣ ꯅꯣꯡꯗꯤ ꯑꯗꯨꯝ ꯃꯤꯅꯤꯠ ꯑꯅꯤꯔꯥ ꯑꯗꯨ ꯈꯛꯇ ꯅꯣꯡ ꯆꯨꯔꯒ ꯇꯣꯛꯈ꯭ꯔꯦ
ꯑꯗꯨꯅꯦ ꯑꯩꯈꯣꯏꯒꯤ ꯂꯩꯐꯝꯒ ꯆꯞ ꯃꯥꯟꯅꯦ ꯅꯨꯡꯁꯤꯠꯗꯤ ꯑꯗꯨꯝ ꯁꯤꯠꯄ ꯅꯣꯏꯗꯤ ꯅꯨꯡꯁꯤꯠ ꯁꯤꯠꯇ꯭ꯔꯣ
ꯅꯨꯡꯁꯤꯠ ꯐꯥꯎ ꯁꯤꯠꯇ꯭ꯔꯦꯗ ꯌꯥꯗ꯭ꯔꯦꯗꯤ ꯑꯩꯈꯣꯏ ꯈꯨꯨꯟꯗ
ꯑꯗꯨꯗꯤ ꯂꯥꯁ ꯗꯦꯖ ꯑꯣꯏꯔꯕ ꯃꯥꯜꯂꯦ
ꯎꯝ ꯅꯨꯡꯁꯤꯠ ꯐꯥꯎ ꯁꯤꯠꯇ꯭ꯔꯦ ꯅꯣꯡꯐꯥ ꯆꯨꯗ꯭ꯔꯦ ꯌꯥꯒꯗꯧ ꯃꯥꯟꯗ꯭ꯔꯦ ꯍꯟꯗꯪ ꯃꯨꯔꯁꯦ
ꯈꯟꯗ꯭ꯔꯦ ꯑꯩꯈꯣꯏꯗꯁꯨ ꯅꯣꯡ ꯆꯨꯗꯕꯒꯤ ꯏꯂꯥꯎꯁꯨꯨ ꯅꯥꯗ꯭ꯔꯦ ꯁꯣꯝꯗꯁꯨ
ꯑꯣ ꯑꯗꯨꯝ ꯇꯧꯕ꯭ꯔꯥ
ꯍꯣꯏ ꯃꯤ ꯈꯔꯅꯗꯤ ꯑꯗꯨꯝ ꯁꯤꯡ ꯁꯣ ꯏꯁꯤꯡꯗꯣ ꯑꯗꯨꯝ ꯂꯥꯎꯈ꯭ꯔꯕꯅꯤꯅꯀꯣ
ꯎꯝ
ꯁꯨꯗꯕ ꯃꯈꯩꯗꯤ ꯑꯗꯨꯝ ꯂꯧ ꯐꯥꯎ ꯈꯣꯏꯅꯗꯅ ꯑꯗꯨꯝ ꯁꯨꯏꯗ ꯊꯝꯃꯜ ꯂꯩꯔꯦ
ꯑꯩꯈꯣꯏꯁꯨ ꯂꯧ ꯈꯣꯏꯗ꯭ꯔꯤ ꯈꯩꯗꯣꯝ ꯃꯔꯤꯔꯥ ꯃꯉꯥꯔꯥ ꯑꯗꯨꯝ ꯂꯩ
ꯆꯣ
ꯂꯧ ꯈꯣꯏꯅꯤꯡꯉꯥꯏꯁꯨ ꯏꯁꯤꯡ ꯏꯁꯤꯡꯗꯤ ꯈꯤꯇꯪ ꯈꯔ ꯈꯔ ꯂꯩꯕ ꯑꯗꯨꯒꯤ ꯆꯪꯕ ꯌꯥꯗꯦꯕ ꯂꯩꯔꯒꯗꯤ ꯌꯥꯝ ꯂꯩꯍꯟꯒꯗꯕꯅꯤ ꯍꯥꯏꯅꯤ
ꯑꯗꯨ ꯅꯗ ꯊꯥꯕ ꯌꯥꯅꯅꯕ ꯆꯨꯕꯤꯗꯕ ꯑꯣꯏꯔ
ꯎꯝ ꯌꯥꯗ꯭ꯔꯦꯅꯦ ꯍꯟꯗꯛ ꯃꯨꯔꯛꯁꯦ ꯏꯛ ꯔꯣꯃꯁꯨꯣ ꯌꯥꯗ꯭ꯔꯦ
ꯑꯗꯨꯅ ꯑꯗꯨ
ꯎꯝ
ꯐꯥꯁꯇꯤꯡꯂꯥꯎ ꯐꯗ꯭ꯔꯦꯒꯌꯥ
ꯑꯥꯎ ꯅꯪ ꯑꯣꯏꯅ ꯂꯧꯕꯤꯔꯣ
ꯅꯣꯡꯒꯤ ꯅꯃꯛ ꯐꯥꯁꯇꯤꯡ ꯇꯧꯕꯗꯨꯗꯤ ꯌꯥꯔꯣꯏꯗ
ꯑꯗꯨꯃꯨꯈ꯭ꯔꯣꯃꯨ ꯀꯀ ꯇꯜꯂꯦꯁꯨ ꯀ ꯑꯗꯨꯅꯦ
ꯍꯥꯟꯅꯒꯤ ꯋꯥꯔꯤꯒꯨꯝꯅ ꯁꯤꯠ ꯇꯤꯟ ꯇꯤꯟ ꯑꯃ ꯄꯥꯏꯔꯒ ꯆ ꯂꯥꯛꯑꯒꯈ
ꯑꯗꯨꯅꯤ ꯊꯝꯁꯨꯃ
ꯌꯨꯝꯗ ꯑꯗꯨꯝ ꯂꯩꯕ꯭ꯔꯥ ꯏꯃꯥ ꯕꯕꯥ ꯀꯔꯤ ꯊꯕꯛꯁꯨ ꯌꯨꯝꯗ ꯑꯗꯨꯝ ꯂꯩꯕ ꯏꯃꯥ ꯕꯕꯥꯗꯤ
ꯎꯝ ꯍꯣꯏ ꯍꯥꯏꯌꯒꯦ
ꯎꯝ ꯑꯗꯨꯗ ꯅꯪꯒꯤ ꯃꯆꯤꯟ ꯏꯅꯥꯎ ꯀꯌꯥꯁꯤꯒ ꯅꯪꯒ ꯄꯣꯛꯃꯤꯟꯅꯕ
ꯑꯩ ꯏꯆꯦ ꯑꯅꯤ ꯏꯅꯥꯎꯅꯨꯄꯤ ꯑꯃ ꯑꯩ ꯏꯊꯟꯇ ꯄꯥ
ꯗꯤꯦ
ꯎꯝ ꯑꯩ ꯑꯗꯨꯝ ꯍꯥꯏꯗꯤꯦꯗ ꯎꯝ
ꯃ ꯃ ꯄꯣꯏꯔꯤ ꯍꯥꯞꯇ
ꯗꯗ ꯏꯊꯛꯇ ꯑꯅꯤ ꯏꯆꯦ ꯑꯅꯤ ꯂꯩꯕ ꯑꯩꯅ ꯑꯍꯨꯝ ꯁꯨꯕ ꯑꯗꯨꯅꯤ
ꯑꯣꯏꯈꯣꯏꯗꯤ ꯃꯤ ꯌꯥꯝꯃꯦ
ꯑꯣ ꯃꯤ ꯌꯥꯝꯕꯅ ꯐꯕꯅꯦꯗ ꯀꯗꯗ ꯍꯥꯏꯣ ꯎꯝ
ꯃꯤ ꯌꯥꯝꯕꯗꯤ ꯐꯗꯤ ꯐꯥꯕꯀꯣ ꯑꯗꯨ ꯑꯩꯈꯣꯏ ꯑꯩꯈꯣꯏ ꯏꯃꯨꯡꯒꯤ ꯃꯤ ꯑꯗꯒꯤ ꯂꯣꯟ ꯊꯣꯡꯅꯗꯕ
ꯑꯦꯁ ꯀꯩꯒꯤ ꯂꯣꯟꯊꯣꯛꯅꯗꯕ ꯍꯥꯏꯗꯤ
ꯂꯣꯟ ꯆ ꯗꯕꯥ ꯍꯥꯏ ꯍꯥꯏ ꯋꯥ ꯌꯥꯝ ꯉꯥꯡ ꯉꯥꯡꯕ ꯠꯇꯕꯖꯥꯗꯣ
ꯑꯣ
ꯋꯥ ꯉꯥ ꯑꯃꯁꯨ ꯃꯃꯜ ꯄꯤꯔꯒ ꯉꯥ ꯑꯃꯒꯨꯝ ꯇꯧꯖꯥꯗ꯭ꯔ
ꯑꯣ ꯑꯣ ꯍꯟꯗꯛ ꯃꯔꯛꯇꯤ ꯑꯗꯨꯝ ꯇꯧꯕꯅꯤ
ꯑꯁ ꯌꯥꯗ ꯅꯨꯄꯤ ꯑꯣꯏꯔꯣ ꯅꯨꯄꯥꯔ ꯑꯣ ꯋꯥꯄꯉꯥꯡ ꯑꯩꯈꯣꯏ ꯏꯃꯨꯡꯗ ꯑꯩ ꯉꯥꯛꯇ ꯑꯣꯏꯔꯝꯅꯦ ꯋꯥ ꯈꯔ
ꯎꯝ ꯑꯩꯈꯣꯏꯗꯤ ꯑꯗꯨꯝ ꯉꯥꯡꯉꯤꯗ ꯏꯃꯥꯁꯨ ꯌꯥꯝ ꯀꯟꯅ ꯉꯥꯡꯉꯦꯕ ꯏꯃ ꯉꯥꯡꯕꯅꯤꯅ ꯑꯩꯁꯨ ꯃꯥꯏ ꯃꯇꯨꯡ ꯑꯣꯏꯅ ꯏꯟꯕꯅꯦꯕ ꯑꯩ ꯏ ꯑꯃ ꯇ ꯑꯣꯏꯕꯅꯤꯅ
ꯋꯥ ꯉꯥꯡ ꯑꯃꯅ ꯐꯕꯅꯦ
ꯎꯝ ꯃꯤ ꯏ ꯈꯥ ꯗꯣ ꯎꯝ ꯆꯤꯟ ꯂꯩꯗꯕꯒꯨꯝ ꯑꯗꯨꯝ ꯉꯥꯡꯗꯦꯕ
ꯑꯗꯨꯅꯦ ꯍꯥꯟꯅꯀꯣ ꯑꯩꯒꯤ ꯏꯌꯥꯝꯕ ꯑꯩ ꯑꯩꯒꯤ ꯏꯌꯥꯝꯕ ꯑꯃ ꯂꯩꯌꯦꯕꯀꯣ
ꯎꯝ
ꯃꯥꯁꯨ ꯋꯥ ꯀꯩꯁꯨ ꯉꯥꯡꯗꯕꯅꯦ ꯃꯃꯥꯟꯅꯕꯗꯨꯁꯨ ꯋꯥ ꯌꯥꯝ ꯉꯥꯡꯗꯕ ꯃꯤ ꯑꯣꯏꯕ ꯑꯗꯣ ꯃꯣꯏꯅꯤꯁꯦ ꯀꯩꯅꯣ ꯇꯧ ꯊꯕꯛ ꯑꯃ ꯆꯠꯄꯖꯥꯠꯅꯦ ꯊꯕꯥꯛ ꯃꯁꯜꯂꯒ ꯍꯜꯂꯛꯃꯤꯟꯅꯕꯁꯦ ꯋꯥ ꯀꯁꯨ ꯉꯥꯡ ꯅꯥꯗꯕ ꯋꯥꯁꯨ ꯉꯥꯡ ꯉꯥꯡꯗꯕ ꯕꯤꯗꯤ ꯌꯨꯝ ꯌꯥꯎꯔꯝꯗꯥꯏꯗ ꯈꯛꯇ ꯑꯩ ꯁꯣꯝꯗ ꯆꯠꯈ꯭ꯔꯒꯦꯀꯣ ꯑꯁꯣꯝꯗ ꯆꯠꯈ꯭ꯔꯒꯦꯀꯣ ꯍꯥꯏꯅ ꯍꯥꯏꯕ ꯈꯛꯇ ꯍꯥꯏꯔꯒ ꯇꯣꯛꯑꯦ
ꯑꯁ ꯑꯗꯨꯗꯤ ꯌꯥꯗꯦ
ꯃꯤꯅ ꯋꯥ ꯉꯥꯡꯉꯁꯨ ꯈꯨꯝꯅꯤꯡꯕꯒꯨꯝ ꯈꯣꯡꯅꯤꯡꯗꯕꯒꯨꯝ ꯁꯥꯎꯕꯗꯤ ꯅꯠꯇꯕꯀꯣ
ꯎꯝ ꯋꯥ ꯉꯥꯡꯗꯕꯁꯤꯡꯁꯦ ꯁꯥꯎꯒꯟꯕꯅꯦ ꯃꯥꯒꯤ ꯃꯄꯨ ꯅꯤꯡꯊꯧ
ꯅ
ꯑꯩ ꯇꯤꯟꯅꯕꯁꯨ ꯈꯪꯉꯤꯕ ꯋꯥ ꯀꯝꯇ ꯉꯥꯡꯗꯕ ꯑꯗꯨ ꯁꯥꯎꯒꯅꯤ ꯁꯝꯍꯟꯕ
ꯎ
ꯄꯉꯥꯡ ꯉꯥꯡꯅꯤꯡꯗꯕ ꯃꯥꯜꯂꯤꯗ ꯃꯣꯏꯗꯣ
ꯑꯩꯈꯣꯏ ꯅꯨꯄꯤ ꯑꯩꯈꯣꯏ ꯑꯉꯥꯡ ꯑꯩꯈꯣꯏ ꯏꯅꯥꯎꯅꯨꯄꯤ ꯑꯃ ꯑꯗꯨ ꯋꯥ ꯀꯩꯁꯨ ꯉꯥꯡꯗꯕ ꯑꯃ ꯂꯩ ꯃꯌꯨꯝ ꯄꯥꯜꯂꯕ ꯃꯥꯅꯀꯣ
ꯑꯥ
ꯑꯗꯨ ꯃꯆꯥꯁꯤꯡꯕꯨ ꯋꯥ ꯃꯔꯛ ꯉꯥꯡꯊꯣꯛꯂꯒ ꯏꯟꯗꯤ
ꯎꯝ ꯑ ꯑꯗꯨ ꯑꯗꯨꯅ ꯐ ꯅꯪꯁꯨ ꯑꯗꯨꯝ ꯑꯗꯨꯝ ꯇꯧꯔꯕ꯭ꯔꯥ
ꯅꯨꯄꯤ ꯑꯉꯥꯡ ꯑꯉꯥꯡ ꯆꯩꯕ ꯈꯣꯠꯄ ꯇꯧꯕꯁꯦ ꯑꯃꯨꯛ ꯆꯤꯟꯅ ꯆꯥꯏꯗ꯭ꯔꯦꯕ ꯃꯈꯨꯠꯇ ꯑꯣꯏꯅ ꯆꯥꯏꯔꯦꯕ
ꯑꯁ ꯈꯨꯠ ꯊꯥꯒꯗꯕꯅꯤ
ꯎꯝꯝ
ꯑꯗꯨꯃꯥꯏꯅ ꯇꯧꯒꯗꯕꯅꯦ ꯑꯉꯥꯡꯗꯨꯗꯤ ꯑꯗꯨ ꯀꯟꯅꯗꯤ ꯇꯧꯗꯣꯏꯅ ꯐꯕ ꯌꯥꯝ ꯀꯤꯍꯟꯕꯁꯨ ꯐꯠꯇꯕꯅꯦ ꯑꯉꯥꯡꯗ
ꯑꯗꯨꯅꯦ ꯑꯗꯨꯅꯦ
ꯎꯝ ꯑꯩꯈꯣꯏꯖꯤꯁꯨ ꯈꯔ ꯂꯩꯕ ꯃꯆꯥꯕꯨ ꯌꯥꯝ ꯊꯤꯅ ꯄꯨꯕꯀꯣ ꯆꯥꯖ ꯈ꯭ꯔꯂꯝꯍꯕ ꯎꯝ ꯄꯨꯊꯔꯁꯨ ꯀꯩꯁꯨ ꯆꯪꯗꯔꯦꯗ ꯎꯝ ꯑꯩꯗꯤ ꯆꯥꯒ ꯂꯩꯔꯗꯤ ꯑꯗꯨꯝ ꯇꯧꯔꯣꯏꯗ ꯌꯥꯝ ꯆꯤ ꯇꯧꯕꯅꯤꯗ ꯄꯨꯗꯕꯤꯗ ꯀꯩ ꯍꯥꯏꯁꯤꯔꯥ ꯋꯥꯔꯛꯄ ꯀꯩꯅꯣ ꯑꯗꯨꯝ ꯇꯧꯕꯗꯣ ꯑꯗꯨꯅ ꯐꯔꯤꯗ
ꯑꯗꯨ
ꯍꯥꯥ
ꯁꯍꯤ ꯀꯌꯥꯅꯣ ꯅꯗꯤ
ꯑꯩ ꯆꯍꯤ ꯌꯥꯝꯗ꯭ꯔꯤꯌꯦ ꯅ ꯆꯥꯅꯤ ꯍꯥꯏꯕ
ꯎꯝ
ꯀꯨꯟꯐꯥꯎ ꯌꯧꯗ꯭ꯔꯤꯌꯦ
ꯗꯤ
ꯎꯝ
ꯇꯔꯥꯃꯥꯄꯜ ꯁꯨꯔꯦ
ꯑꯗꯨꯗꯤ ꯑꯩꯈꯣꯏ ꯑꯉꯥꯡ ꯑꯩꯈꯣꯏ ꯏꯅꯥꯎ ꯅꯨꯨꯄꯤ ꯑꯇꯣꯟꯕꯤ ꯅꯣꯏꯒ ꯅꯣꯏꯒꯦꯅꯤ
ꯎꯝ ꯀꯨꯟ ꯐꯥꯎ ꯁꯨꯗ꯭ꯔꯤꯕ
ꯌꯥꯝ ꯑꯉꯥꯡ ꯑꯣꯏꯔꯤꯍꯦ ꯑꯩꯈꯣꯏꯗꯤ ꯑꯩꯈꯣꯏꯗꯤ ꯊꯔ